ꯀꯩꯅꯣ ꯌꯥꯝ ꯊꯦꯡꯅ ꯄꯥꯏꯈꯠꯄꯗꯨꯗꯤ
ꯑꯥ
ꯀꯩꯗꯧꯔ ꯂꯩꯒꯦ
ꯇꯧꯗꯤꯌꯦ ꯃꯤ ꯑꯣꯟꯅꯔꯦ
ꯀꯔꯤ ꯇꯧꯕ
ꯃꯤ ꯑꯣꯟꯅꯈ꯭ꯔꯦ
ꯑꯗꯨ ꯀꯣꯜ ꯇꯧꯕꯗ ꯑꯣꯟ ꯅꯥꯕ ꯂꯩꯕ꯭ꯔꯥꯅꯦ ꯋꯥꯔꯤ ꯁꯥꯕꯗ ꯀꯩꯁꯨ ꯀꯥꯏꯗꯦꯅ
ꯑꯣ ꯍꯣꯏ ꯅꯨꯄꯤ ꯑꯃꯗꯣ ꯍꯥꯏꯔꯝꯃꯒ ꯑꯩꯅ ꯁꯤꯗ ꯑꯇꯣꯞꯄꯒ ꯋꯥꯔꯤ ꯁꯥꯔꯒ ꯑꯌꯣ ꯀꯩꯁꯨ ꯀꯥꯏꯗꯤꯌꯦ ꯑꯥ ꯌꯥꯏꯌꯦ ꯌꯥꯏꯌꯦ ꯁꯨꯝ ꯍꯥꯏꯕꯋꯥꯅꯤ ꯍꯤꯡ
ꯑꯁ ꯌꯦꯡꯗꯦꯗ ꯑꯩꯗꯤ
ꯑꯁ ꯅꯪꯗꯤ ꯂꯣꯏꯔꯦꯍꯦ ꯍꯧꯖꯤꯛꯀꯤ ꯃꯇꯝ ꯍꯧꯖꯤꯛ ꯎꯝ ꯉꯁꯤꯒꯤ ꯋꯥꯔ ꯀꯞꯇꯨ ꯌꯦꯡꯗꯕꯗꯨꯗꯤ ꯑꯦ ꯃꯥꯡꯒ꯭ꯔꯦꯍꯦ
ꯑꯁ ꯑꯩ ꯁꯣꯝꯗ ꯊꯕꯛ ꯂꯣꯏꯅꯉꯥꯏ ꯍꯣꯠꯅꯕꯗ ꯑꯣ ꯑꯩ ꯌꯦꯡꯗ꯭ꯔꯦ
ꯏꯁ ꯋꯥꯔꯜ ꯀꯞ ꯉꯁꯤ ꯌꯦꯡꯕ ꯈꯣꯏꯗꯣ ꯄꯨꯔꯥ ꯄꯦꯜꯂ ꯂꯩꯔꯝꯒꯅꯤ
ꯎꯝ
ꯆꯥꯛꯇꯤ ꯆꯥꯔꯕ
ꯍꯣꯏ ꯆꯥꯔꯦ ꯇꯨꯝꯒꯦ ꯇꯧꯔꯝꯕ
ꯎꯁ ꯑꯥ ꯉꯟꯃꯟꯗ꯭ꯔꯣꯪꯑꯥ ꯑꯥ ꯑꯛ ꯑꯁ ꯊꯕꯛ ꯊꯕꯛ ꯆꯠꯄꯗꯨ ꯌꯥꯝ ꯋꯥꯔ ꯌꯥꯝ ꯋꯥꯔꯕꯣ
ꯎꯝ ꯅꯠꯇꯦ ꯊꯕꯛ ꯍꯥꯏꯕꯗꯤ ꯒ꯭ꯌꯥꯟ ꯇꯥꯔꯦꯗꯂꯥ ꯁꯤ ꯋꯥꯔꯤ ꯁꯥꯕꯗꯣ ꯍꯝ
ꯄꯨꯡ ꯑꯅꯤ ꯑꯍꯨꯝ ꯑꯗꯨꯝ ꯇꯨꯝꯕ ꯈꯪꯗ꯭ꯔꯦꯗꯥ ꯍꯥ ꯍꯤꯡ ꯍꯤꯡ
ꯋꯥꯗꯤ ꯋꯥꯏꯑꯦ ꯑꯩꯈꯣꯏꯒꯤꯗꯃꯛ ꯀꯩꯁꯨ ꯇꯣꯡꯕꯗꯤ ꯅꯠꯇꯦ ꯑꯗꯨ ꯃꯣꯏ ꯐꯦꯟꯁ ꯑꯣꯏꯅ ꯊꯣꯛꯄꯗꯨꯀꯣ ꯍꯤ ꯍꯤ ꯏꯟꯇ꯭ꯔꯦꯁꯇꯣ ꯅ ꯎꯔ ꯏꯟꯇꯔꯦꯁꯇꯣ ꯑꯗꯨꯝ ꯀꯥꯏꯌꯦꯕ ꯃꯣꯏꯅꯗꯤ ꯀꯩꯁꯨ ꯈꯪꯕꯤꯕ ꯅꯠꯇꯦꯗ ꯃꯈꯣꯏꯗ ꯑꯩꯈꯣꯏꯅ ꯑꯁꯤꯗ ꯀꯞꯂꯥ ꯂꯩꯕ ꯍꯥ ꯍꯥ
ꯃꯣꯏꯒꯤꯗꯃꯛ ꯄꯩꯁꯥ ꯊꯥꯅꯔꯒ ꯁꯥ ꯀꯣꯡꯉꯥ ꯂꯩꯕꯗꯣ ꯇꯧꯕꯗꯣ ꯃꯣꯏ ꯀꯩꯁꯨ ꯈꯥꯎꯕꯗꯤ ꯅꯠꯇꯦ ꯑꯗꯣ ꯑꯁ ꯏꯟꯇꯔꯦꯁꯗꯣ ꯉꯁꯤ ꯒꯤ ꯃꯦꯁꯆꯅ ꯈ꯭ꯋꯥꯏꯒꯤ ꯏꯟꯇꯔꯦꯁ ꯇꯥꯕ ꯑꯣꯏꯔꯦ ꯑꯩꯒꯤꯗꯃꯛ
ꯑꯩꯗꯤ ꯖꯄꯥꯟꯒ ꯁꯥꯟꯅꯕꯗꯣ ꯌꯥꯝ ꯅꯨꯡꯁꯤꯌꯦ
ꯑꯁ ꯍꯟꯇꯛ ꯀꯤ ꯋꯥꯔꯜ ꯀꯞꯇꯣ ꯑꯁ ꯖꯄꯥꯟꯁꯨ ꯅꯨꯡꯁꯤꯌꯦ ꯍꯧꯖꯤꯛ ꯕꯥꯔꯖꯤꯜ
ꯑꯥ ꯍꯣꯏ ꯕ꯭ꯔꯖꯤꯜꯁꯨ ꯌꯥꯝ ꯅꯨꯁꯤꯌꯦ
ꯍꯣꯏ ꯎꯪ ꯑꯩꯅ ꯄꯦꯟꯗꯕꯗꯣ ꯃꯣꯏ ꯃꯣꯏꯗꯣ ꯑꯗꯨꯝ ꯁꯅꯥꯃꯤ ꯅꯥꯈ꯭ꯔꯕꯗꯣ ꯀꯣ ꯑꯃꯗꯤ ꯁꯤꯕ ꯇꯥꯔꯦ ꯑꯗꯨ ꯃꯣꯏ ꯁꯟꯤꯃꯤ ꯅꯥꯗ꯭ꯔꯗꯤ ꯄꯦꯟꯒꯗꯧꯕ ꯀꯣ ꯃꯣꯏ ꯕ꯭ꯔꯥꯖꯤꯜꯉꯣꯟꯗ ꯁꯤꯕꯗꯣ ꯌꯦꯡꯉꯣ ꯕ꯭ꯔꯥꯖꯤꯜꯁꯨ ꯑꯃꯨꯛ ꯁꯤꯌꯦ ꯑꯗꯨꯕꯨ ꯖꯄꯥꯟꯒꯥ ꯑꯦꯅꯤ ꯀꯟꯇ꯭ꯔꯤ ꯑꯃ ꯁꯅꯥꯔꯣ ꯕ꯭ꯔꯥꯖꯤꯜꯒ ꯀꯟꯇꯔꯤ ꯑꯃ ꯁꯥꯟꯅꯕ ꯑꯗꯨ ꯑꯣꯏꯔꯗꯤ ꯄꯦꯟꯒꯅꯤꯕꯀꯣ ꯐꯖꯥ ꯐꯖꯥ ꯕ ꯗ ꯑꯗꯨꯝꯁꯨ ꯁꯥꯅꯈ꯭ꯔꯦ ꯉꯔꯥꯡ ꯄꯨꯇꯔꯨꯒꯜꯁꯨ ꯁꯄꯦꯟꯒ ꯑꯗꯨꯝ ꯁꯅꯥꯈ꯭ꯔꯦ ꯑꯥꯁꯤ ꯑꯩꯈꯣꯏꯅ ꯄꯥꯝꯕꯁꯤꯡꯗꯣ ꯑꯗꯨꯝ ꯁꯥꯟꯅꯃꯤꯟꯅꯈ꯭ꯔꯦ ꯉꯁꯤ ꯏꯖꯤꯞꯇ ꯈꯣꯏꯗꯨꯁꯣ ꯑꯗꯨꯨ ꯁꯄꯣꯠ ꯇꯧꯏ ꯃꯦꯁꯤꯈꯣꯏꯗ ꯑꯣ ꯃꯤꯁꯤꯗꯤ ꯃꯤꯁꯤꯗꯤ ꯁꯤꯒ꯭ꯔꯦꯗꯤ ꯋ꯭ꯔꯂ ꯀꯞ ꯂꯣꯏꯈ꯭ꯔꯦꯅꯦ ꯑꯩꯈꯣꯏꯗꯤ
ꯑꯣ
ꯃꯅꯦꯗ
ꯉꯔꯥꯡꯁꯨ ꯉꯔꯥꯡꯁꯨ ꯁꯨ ꯑꯅꯤꯃꯛ ꯑꯩꯈꯣꯏꯗꯤ ꯄꯣꯔꯇꯨꯒꯜꯒ ꯏꯁꯄꯦꯟꯁꯦ ꯑꯅꯤꯃꯛ ꯍꯥꯏꯗꯤ ꯇꯣꯉꯥꯟ ꯇꯣꯉꯥꯟ ꯁꯥꯟꯅꯔꯗꯤ ꯏꯁꯄꯦꯟꯗ ꯁꯞꯄꯣꯔꯠ ꯇꯧꯔꯅꯤ ꯄꯣꯔꯇꯨꯒꯜꯗ ꯁꯞꯄꯣꯔꯠ ꯇꯧꯔꯅꯤ ꯂꯩ ꯅꯦꯕ ꯑꯗꯨ ꯑꯗꯨ ꯄꯨꯟꯅ ꯁꯥꯟꯅꯈ꯭ꯔꯦ ꯀꯔꯤ ꯎꯄꯥꯏ
ꯑꯗꯨ ꯑꯗꯨꯅꯦ ꯍꯧꯖꯤꯛ ꯖꯄꯥꯟꯒ ꯕ꯭ꯔꯥꯖꯤꯜꯒꯤꯁꯨ ꯑꯗꯨꯅꯤ ꯄꯣꯔꯇꯨꯒꯜꯒꯤꯁꯨ ꯑꯗꯨꯅꯤ ꯉꯁꯤ ꯑꯖ ꯁꯥꯅꯥꯕꯗ ꯏꯖꯤꯞꯈꯣꯏꯁꯨ ꯍꯥꯏꯗꯤ ꯑꯗꯨꯝ ꯁꯞꯄꯣꯔꯠ ꯇꯧꯋꯦ ꯑꯥꯔꯖꯦꯟꯇꯤꯅꯥꯁꯨ ꯁꯞꯄꯣꯔꯠ ꯇꯧꯋꯦ ꯑꯗꯨ ꯃꯣꯏ ꯑꯗꯨꯝ ꯁꯅꯥꯃꯤꯟꯅꯈ꯭ꯔꯦ ꯑꯗꯨ ꯎꯄꯥꯏ ꯂꯩꯇ꯭ꯔꯦꯕ ꯃꯥꯗꯤ
ꯑꯗꯨꯅꯦ ꯑ
ꯑꯗꯨꯒꯤ ꯃꯔꯛꯇ ꯍꯧꯖꯤꯛ ꯑꯁꯤ ꯔꯣꯅꯥꯜꯗꯣ ꯑꯩꯈꯣꯏ ꯅꯤꯃꯔꯗꯤ ꯊꯣꯛꯇꯤ ꯊꯣꯛꯈ꯭ꯔꯦ ꯑꯗꯨꯕꯨ ꯔꯣꯅꯥꯜꯗꯣꯒ ꯃꯦꯁꯤꯒꯤꯗꯤ ꯌꯥꯝ ꯄꯦꯟꯗꯦꯗ ꯃꯣꯏꯒꯤꯗꯤ ꯃꯣꯏꯒꯤ ꯗ ꯂꯥꯁ ꯑꯣꯏꯕ ꯑꯣꯏꯕꯅꯤꯅꯀꯣ
ꯍꯣꯏ
ꯃꯣꯏꯒꯤ ꯂꯥꯁ ꯋꯔꯂ ꯀꯞꯗꯣ ꯃꯦꯁꯤꯒꯤꯗꯤ ꯔꯦꯀꯣꯔꯠꯇ ꯑꯗꯨꯝ ꯂꯩꯌꯦ ꯑꯗꯨ ꯔꯣꯅꯥꯗꯣꯒꯤꯗꯤ ꯃꯥꯒꯤ ꯔꯦꯀꯣꯔꯠꯇꯣ ꯌꯥꯗ꯭ꯔꯦꯕ ꯃꯦꯁꯤꯒꯤ ꯐꯦꯟꯁꯅ ꯑꯁ ꯔꯣꯅꯜꯗꯣꯒꯤ ꯐꯦꯟꯁꯕꯨ ꯍꯥꯏꯊꯤꯕꯁꯤꯗꯤ
ꯍꯣꯏ ꯑꯁ ꯄꯪꯍꯥꯏꯗ ꯍꯥꯏ ꯊꯤꯅꯩ
ꯑ ꯇꯕ ꯌꯥꯝ ꯋꯥꯏꯌꯦꯗ
ꯑꯩꯈꯣꯏꯁꯨ ꯏꯟꯇꯔꯦꯁꯇ ꯑꯗꯨꯝ ꯍꯥꯏꯊꯤꯕ ꯌꯥꯎꯋꯦ
ꯑ ꯑꯗꯨ ꯀꯩꯅꯣ ꯑꯔꯖꯦꯟꯇꯤꯅꯥ ꯅꯦꯛꯁ ꯋꯥꯔꯂꯀꯞꯇ ꯁꯅꯔꯁꯨ ꯄꯣꯔꯇꯨꯒꯜ ꯅꯦꯛꯁ ꯋꯥꯔꯂꯀꯞꯇ ꯁꯥꯅꯔꯣ ꯃꯦꯁꯤꯒ ꯔꯣꯅꯥꯜꯗꯣ ꯌꯧꯗ꯭ꯔꯦ ꯍꯥꯏꯔꯗꯤ ꯑꯩꯈꯣꯏꯒꯤ ꯏꯟꯇꯔꯦꯁꯇꯨ ꯈꯔꯗꯤ ꯗꯥꯎꯟ ꯑꯣꯏꯌꯦꯕꯀꯣ ꯃꯣꯏꯅ ꯄ꯭ꯂꯦꯗꯣ ꯌꯥꯝ ꯐꯖ ꯑꯗꯨꯗꯁꯨ ꯃꯣꯏꯒꯤ ꯁꯅꯥꯅꯕꯗꯣ ꯑꯩꯈꯣꯏꯅ ꯑꯗꯨꯝ ꯉꯥꯏꯔ ꯂꯩꯕ ꯄꯨꯡ ꯑꯅꯤ ꯑꯍꯨꯝ ꯑꯣꯏꯔꯁꯨ ꯌꯥꯝ ꯊꯦꯡꯔꯁꯨ ꯑꯩꯈꯣꯏ ꯇꯨꯝꯗꯕꯤꯗ ꯑꯗꯨꯝ ꯉꯥꯏꯕꯗꯣ ꯑꯗꯨꯅ ꯏꯟꯇ꯭ꯔꯦꯁꯅꯤꯗ ꯋꯥꯔꯂꯀꯞꯇꯣ
ꯉꯥꯏꯕꯗꯣ
ꯑꯁ ꯃꯣꯏ ꯑꯁꯤ ꯕ꯭ꯔꯥꯖꯤꯜꯒꯤ ꯑꯁꯤ ꯅꯦꯃꯔꯗꯨꯅ ꯈ꯭ꯋꯥꯏꯗꯒꯤ ꯅꯨꯡꯁꯤꯈ꯭ꯔꯦ ꯗꯤꯁ ꯌꯔꯒꯤ ꯋꯥꯔꯜ ꯀꯞꯇꯗꯤ ꯃ ꯃꯉꯣꯟꯗꯗꯨꯗꯣ ꯃꯦꯠꯆ ꯑꯃꯗ ꯐꯤꯐꯇꯤ ꯃꯤꯅꯤꯠ ꯑꯗꯨ ꯍꯦꯟꯅꯁꯨ ꯁꯅꯕ ꯆꯥꯟꯁ ꯄꯤꯗꯦꯕꯀꯣ ꯃꯣꯏꯒꯤ
ꯑꯥꯁꯦꯡꯕꯁꯨ ꯑꯁ
ꯑꯗꯣ ꯃꯥꯗꯤ ꯃꯥꯗꯤ ꯃꯣꯏꯒꯤ ꯂꯣꯛꯗꯥꯎꯟ ꯇꯧꯕ ꯥꯃꯥꯜꯂꯦ ꯃꯣꯏ ꯀꯣꯆꯇꯣ ꯕ꯭ꯔꯥꯖꯤꯜꯗꯒꯤ ꯅꯠꯇꯦꯕꯥ ꯀꯣ ꯃꯣꯏ ꯀꯜ ꯀꯣꯔꯆ ꯇꯣ ꯑꯥꯏꯇꯥꯂꯤꯒꯤ ꯃꯤꯅꯦꯕꯥ ꯑꯗꯨꯕꯣ ꯃꯥꯒꯤ ꯆꯥꯖ ꯞꯤꯗꯕꯒꯤ ꯅꯦꯃꯥꯔꯗꯤ ꯃꯥꯝꯂꯦꯁ ꯍꯦꯛ ꯂꯣꯏꯔꯃꯥ ꯔꯤꯇꯥꯌꯔ ꯂꯧꯈ꯭ꯔꯅꯤ ꯍꯥꯏꯔꯒ ꯑꯃꯥ ꯑꯦꯅꯥꯎꯟꯁ ꯇꯧꯈ꯭ꯔꯦ ꯑꯗꯨꯒꯥ ꯄꯨꯔꯥ ꯕꯦꯔꯥ ꯑꯣꯏꯈ꯭ꯔꯦ ꯑꯗꯨꯕꯨ ꯕ꯭ꯔꯥꯖꯤꯜꯒꯤ ꯄ꯭ꯔꯦꯁ ꯆꯦꯟꯗꯣ ꯃꯥꯅ ꯅꯦꯃꯥꯔ ꯑꯦꯛ ꯅꯦꯃꯥꯔ ꯗꯤ ꯅꯦꯛꯁ ꯇꯨ ꯊꯧꯖꯟ ꯊꯥꯔꯇꯤꯟꯒꯤ ꯋꯥꯔꯜ ꯀꯞꯇꯥ ꯃꯥꯘꯤ ꯑꯃꯨꯨꯛ ꯁꯥꯟꯅꯥꯒꯅꯤ ꯍꯥꯏꯔ ꯥ ꯂꯧꯗꯤ ꯂꯧꯊꯣꯛꯈ꯭ꯔꯦ꯫ ꯃꯥꯗꯤ ꯑꯉꯥꯡꯗꯤ ꯑꯣꯏꯔꯤꯑꯦꯕ ꯥꯍꯧꯖꯤꯛ ꯃꯦꯁꯤꯒ ꯥꯔꯣꯅꯥꯜꯗꯣ ꯌꯦꯡꯉꯗꯤ ꯑꯗꯨꯒꯨꯝꯕꯥ ꯃꯥꯕꯨꯗꯨ ꯁꯞ ꯃꯉꯣꯟꯗꯥ ꯁꯞꯄꯣꯔꯠ ꯇꯧꯕꯗꯨ ꯂꯩꯇꯕꯒꯤ ꯃꯥꯁꯨ ꯏꯟꯇ꯭ꯔꯦꯁꯇꯨ ꯂꯣꯏꯈ꯭ꯔꯦꯕꯀꯣ ꯅꯦꯃꯥꯔꯗꯣ ꯃꯥ ꯕ꯭ꯔꯥꯖꯤꯜ ꯕ꯭ꯔꯥꯖꯤꯜꯒꯤ ꯌꯨꯅꯤꯐꯣꯔꯝꯗꯥ ꯃꯥ ꯑꯃꯨꯛ ꯍꯥꯞꯂꯨꯔꯣꯏ ꯑꯗꯨ ꯍꯥꯏꯔꯒꯥ ꯔꯤꯇ꯭ꯌꯥꯔ ꯂꯧꯒꯦ ꯍꯥꯏꯅꯥ ꯍꯥꯏꯈ꯭ꯔꯕꯅꯦꯕꯥ ꯅꯨꯡꯗꯤ ꯅꯨꯡꯁꯤ ꯃꯥꯗꯣ
ꯑꯗꯨ ꯈꯪꯗꯦ ꯔꯣꯅꯥꯜꯗꯣꯒꯤꯁꯨ ꯑꯗꯨꯃꯥꯏꯅꯥ ꯇꯧ ꯃꯥꯜꯂꯤꯀꯣ ꯇꯤꯝ
ꯍꯣꯏꯁ ꯃꯣꯏꯒꯤ ꯇꯤꯝꯗꯣ ꯃꯣꯏꯒꯤ ꯀꯣꯆꯗꯨꯒꯥ ꯃꯣꯏ ꯇꯤꯝ ꯃꯣꯏ ꯃꯣꯏ ꯍꯥꯟꯅꯥ ꯃꯃꯥꯡꯒꯤ ꯋꯥꯔꯜ ꯀꯞꯇꯗꯤ ꯄꯣꯔꯇꯨꯒꯜꯒꯤꯗꯤ ꯏꯟꯗꯥꯏꯔꯦꯛ ꯑꯣꯏꯔꯣ ꯄꯦꯅꯥꯜꯇꯤ ꯑꯣꯏꯔꯣ ꯂꯣꯏꯅꯃꯛ ꯔꯣꯅꯦꯜꯗꯣꯅꯥ ꯄꯥꯏꯕꯅꯦꯕꯀꯣ
ꯍꯣꯏ
ꯃꯥꯒꯤ ꯆꯥꯟꯖ ꯃꯥꯒꯤ ꯆꯥꯟꯖ ꯄꯤꯗꯦ ꯍꯧꯖꯤꯛ ꯇ꯭ꯋꯦꯟꯇꯤ ꯐꯥꯏꯚ ꯖꯔꯁꯤ ꯅꯝꯕꯔ ꯇ꯭ꯋꯦꯟꯇꯤ ꯐꯥꯏꯚ ꯂꯩꯌꯦ ꯃꯥꯅꯥ ꯃꯥꯒꯤ ꯆꯥꯟꯖ ꯇꯨ ꯂꯣꯏ ꯃꯨꯟꯈ꯭ꯔꯦ ꯑꯗꯨꯒꯥ ꯃꯥꯕꯨ ꯑꯦꯇꯦꯛ ꯇꯧꯕꯒꯤ ꯄꯥꯁꯤꯡꯗꯣ ꯄꯤꯗ꯭ꯔꯦ ꯔꯣꯅꯥꯜꯗꯣꯕꯨꯗꯤꯀꯣ
ꯍꯣꯏ ꯑꯗꯨꯃꯥꯏꯅꯥ ꯇꯧ ꯃꯥꯜꯂꯤꯕꯥ ꯑꯥꯁ ꯃꯤ ꯁꯤꯡꯁꯦ
ꯑꯥ
ꯑꯗꯨꯒꯤ ꯚꯥꯏꯔꯦꯜ ꯌꯥꯝ ꯆꯠꯂꯦꯕꯥ ꯉꯔꯥꯡꯒꯤ ꯑꯃꯥ ꯑꯥ ꯐꯨꯔꯤꯠ ꯑꯥ ꯐꯨꯔꯤꯠ ꯆꯤꯡꯉꯒꯥ ꯀꯩꯅꯣ ꯇꯥꯍꯧꯕꯒꯤꯁꯨ ꯀꯩꯅꯣ ꯄꯤꯗꯦꯅꯥ
ꯍꯣꯋꯦ ꯍꯣꯋꯦ ꯑꯗꯨ ꯍꯧꯖꯤꯛ ꯐ꯭ꯔꯥꯟꯁꯒꯥ ꯑꯥꯔꯖꯦꯟꯇꯤꯅꯥꯗꯣ ꯃꯣꯏꯗꯤ ꯌꯥꯝ ꯁꯞꯄꯣꯔꯠ ꯇꯧꯋꯦꯕꯥ ꯃꯦꯁꯤꯒꯥ ꯑꯍꯥꯟꯕꯥ ꯄꯦꯗꯨꯀꯣ ꯃꯣꯏ ꯑꯗꯨ ꯑꯥꯁ ꯑꯩꯗꯤ ꯑꯥꯔꯖꯦꯟꯇꯤꯅꯥꯒ ꯍꯧꯖꯤꯛ ꯇꯤꯝ ꯑꯃꯥ ꯂꯩꯌꯦ ꯅꯣꯔꯋꯦꯗꯨꯒꯥ ꯍꯥꯂꯦꯟ ꯁꯥꯟꯅꯕꯗꯣ
ꯏꯁ ꯅꯪꯖꯨ ꯑꯗꯨꯒꯤꯔꯣ ꯑꯩꯖꯨ ꯑꯗꯨꯅꯤ ꯍꯨ ꯍꯨ
ꯑꯦꯁ ꯍꯥꯂꯤꯟꯗꯣ ꯑꯩꯗꯤ ꯃꯥꯒꯤ ꯔꯤꯀꯣꯔꯠꯇꯣ ꯑꯥꯁ ꯊꯤꯅꯥ ꯐꯖꯈ꯭ꯔꯦ꯫ ꯔꯒꯤ ꯋꯥꯔꯜ ꯀꯞꯇꯤ ꯀꯣ
ꯑꯣ ꯌꯥꯝ ꯌꯦꯡꯕꯥ ꯅꯨꯡꯉꯥꯏꯌꯦ
ꯑꯩꯗꯤ ꯁꯦꯡꯅꯥ ꯍꯥꯏꯕꯅꯤ ꯐ꯭ꯔꯥꯟꯁ ꯈꯣꯏꯗꯤ ꯑꯩꯗꯤ ꯁꯞꯄꯣꯔꯠ ꯇꯧꯗꯦ ꯁꯦꯡꯅꯥ ꯍꯥꯏꯕꯅꯤ ꯃꯣꯏ ꯃꯦꯁ ꯐꯖꯔꯁꯨ ꯃꯣꯏꯒꯤꯗꯣ ꯃꯤꯕꯨꯗꯤ ꯌꯥꯝ ꯂꯨꯛ ꯗꯥꯎꯟ ꯇꯧꯋꯦꯕꯥ ꯃꯣꯏꯗꯣ ꯃꯣꯏ ꯀꯝꯄꯜꯁꯥꯔꯤ ꯉꯝꯒꯅꯤ ꯑꯥꯁꯤ ꯇꯤꯝꯗꯤ ꯑꯩꯈꯣꯏ ꯀꯔꯤꯁꯨ ꯅꯠꯇꯦ ꯑꯗꯨꯒꯤ ꯂꯩꯌꯦꯕꯥ ꯍꯖꯤꯛ ꯍꯥꯂꯦꯟ ꯑꯩꯈꯣꯏ ꯑꯗꯨ ꯌꯦꯡꯉꯣ ꯃꯥꯗꯤ ꯃꯅꯥ ꯒꯣꯜ ꯆꯜꯂꯁꯨꯨ ꯃꯥ ꯁꯦꯂꯕ꯭ꯔꯦꯠ ꯇꯧꯕ ꯑꯗꯨ ꯃꯤꯉꯣꯟꯗ ꯎꯁꯤꯠꯇꯕ ꯑꯗꯨꯒꯨꯝꯕ ꯎꯠꯇꯦꯕꯀꯣ ꯑꯗꯨꯝ ꯏꯅꯣꯁꯦꯟ ꯑꯣꯏꯅ ꯂꯩꯌꯦꯅ ꯃꯥꯒꯤ ꯇꯧꯗ ꯍꯥꯏꯗꯤ ꯌꯥꯝ ꯐꯖꯩꯌꯦ
ꯑꯗꯨꯒꯤ ꯌꯥꯝ ꯅꯨꯡꯁꯤꯌꯦꯗꯤ ꯃꯥꯗꯣ
ꯍꯣꯏ ꯍꯧꯖꯤꯛ ꯒꯣꯜ ꯒꯣꯜꯗꯦꯟ ꯕꯨꯠꯇꯗꯤ ꯃꯦꯁꯤꯅꯥ ꯂꯧꯒꯗꯧ ꯃꯥꯜꯂꯦ ꯈꯪꯗꯦ ꯑꯔꯖꯦꯇꯤ ꯅꯣꯔꯋꯦ ꯍꯂꯦꯟ ꯕꯥꯄꯦ ꯃꯦꯁꯤ ꯃꯣꯏ ꯑꯍꯨꯝꯒꯤ ꯈꯨꯠꯇ ꯂꯩꯌꯦ ꯑꯗꯣ ꯃꯣꯏ ꯁꯚꯦꯟ ꯁꯚꯦꯟ ꯒꯣꯜ ꯂꯩꯕꯗꯨ ꯃꯦꯁꯤ ꯅꯥꯏꯟ ꯒꯣꯜ ꯀꯥ ꯑꯩꯅ ꯉꯁꯤ ꯑꯍꯤꯡꯗꯒꯤ ꯑꯗꯨꯝ ꯋꯥꯔꯜ ꯀꯞꯇꯗꯤ ꯒꯣꯜ ꯑꯃ ꯑꯅꯤ ꯆꯝꯕꯗꯨ ꯌꯥꯝ ꯋꯥꯏꯌꯦꯅꯀꯣ ꯃꯣꯏꯒꯤꯗꯤ
ꯍꯣꯏ
ꯑꯗ ꯈꯪꯗꯦ ꯃꯣꯏꯒꯤ ꯇꯤꯝꯈꯩꯅ ꯁꯞꯄꯣꯔꯠ ꯇꯧꯔꯗꯤ ꯃꯣꯏꯗꯤ ꯑꯗꯨꯝ ꯆꯥꯟꯁꯇꯤ ꯐꯪꯉꯦ ꯃꯤꯁꯤ ꯑꯩꯈꯣꯏꯗꯤ ꯌꯦꯡꯉꯣ ꯃꯥꯅ ꯄꯦꯅꯥꯜꯇꯤ ꯑꯗꯨꯝ ꯃꯤꯁ ꯇꯧꯗꯤ ꯇꯧꯋꯦ ꯑꯗꯨꯕꯨ ꯃꯣꯏꯒꯤ ꯇꯤꯝꯅꯗꯤ ꯑꯗꯨꯝ ꯁꯞꯄꯣꯔꯠ ꯄꯤꯑꯕꯀꯣ ꯃꯥꯕꯨꯗꯤꯀꯣ
ꯑꯁꯃꯤꯁꯤꯁꯨ ꯌꯥꯗꯤ ꯌꯥꯔꯛꯇ꯭ꯔꯦꯀꯣ
ꯑꯁ ꯃꯣꯏꯒꯤ ꯗꯧꯗꯧꯕ ꯃꯥꯗꯣ ꯑꯁꯦꯡꯕꯗ ꯃꯥꯗꯤ ꯇꯧ ꯂꯩꯇꯦ ꯄꯦꯅꯥꯜꯇꯤꯗ ꯗꯥꯎ ꯂꯩꯇꯦ ꯑꯗꯨ ꯇꯧꯋꯦ ꯍꯥꯏꯕꯗꯨ ꯈꯪ ꯈꯪꯉꯦ ꯑꯗꯨꯕꯨ ꯃꯣꯏꯒꯤ ꯇꯤꯝꯅ ꯑꯃꯕꯨ ꯊꯥꯖꯕꯀꯣ ꯁꯞꯄꯣꯔꯠ ꯇꯧꯕꯗꯣ ꯑꯗꯨꯅ ꯑꯗꯨꯝ ꯆꯥꯟꯁꯇꯣ ꯑꯗꯨꯝ ꯄꯤꯔ ꯂꯩꯌꯦꯕ
ꯑꯗꯨꯅꯦ ꯑꯗꯨꯅ ꯐꯥꯏꯌꯦ
ꯍꯣꯏ
ꯇꯤꯝꯅ ꯁꯄꯣꯔꯠ ꯄꯤꯗ꯭ꯔꯗꯤ ꯍꯥꯏꯗꯤ ꯏꯁꯥꯗꯁꯨ ꯌꯥꯝꯅ ꯕꯤꯠꯇꯨ ꯍꯟꯗꯕꯒꯨꯝ ꯇꯧꯕꯅꯦꯕ
ꯍꯣꯏ ꯍꯧꯖꯤꯛ ꯕ꯭ꯔꯥꯖꯤꯜꯒ ꯄꯣꯔꯇꯨꯒꯜꯒꯤꯗꯣ ꯑꯗꯨꯅꯦꯕ ꯀꯔꯤꯁꯨ ꯁꯄꯣꯔꯠ ꯄꯤꯗ ꯃꯣꯏ ꯃꯃꯥꯡ ꯋꯥꯜ ꯀꯞꯗ ꯌꯥꯝ ꯄꯣꯄꯨꯂꯔ ꯑꯣꯏꯕ ꯄ꯭ꯂꯦꯌꯔ ꯑꯩꯈꯣꯏꯕꯨ ꯃꯣꯏꯅ ꯃꯣꯏ ꯀꯥꯎꯟꯇ꯭ꯔꯤ ꯃꯁꯥꯟꯅꯀꯣ ꯒꯣꯜ ꯆꯥꯟꯕꯒꯤ ꯆꯥꯟꯁꯁꯨ ꯄꯤꯗꯦ ꯄꯥꯁꯌꯨꯁꯨ ꯄꯤꯗꯦ ꯑꯗꯨꯝ ꯁꯥꯟꯅꯕꯁꯨ ꯐꯨꯜꯃꯦꯁ ꯁꯅꯥꯕꯨꯁꯨ ꯄꯤꯗꯦ ꯑꯗꯨꯝ ꯁꯞꯇꯤꯛꯀꯤ ꯑꯣꯏꯅ ꯂꯩꯍꯜꯂꯦ ꯑꯗꯨ ꯌꯥꯝ ꯄꯦꯟꯗꯦꯕ ꯏꯁꯇꯥꯔ ꯄ꯭ꯂꯦꯌꯔ ꯈꯣꯏꯗꯤꯩ ꯍꯥꯏꯔꯁꯨ ꯍꯥꯏꯗ꯭ꯔꯁꯨ ꯑꯗꯨꯝꯁꯨ ꯅꯥꯔ ꯂꯩꯕꯗ ꯑꯩꯈꯣꯏ ꯌꯦꯡꯕ ꯏꯟꯇꯔꯦꯁ ꯂꯩꯌꯦꯅ
ꯎꯝ
ꯑꯥꯔꯖꯦꯟꯇꯤꯅꯥ ꯁꯟꯅꯥꯏ ꯍꯥꯏꯔꯒ ꯃꯦꯁꯤ ꯌꯧꯗ꯭ꯔꯗꯤ ꯏꯟꯇꯔꯦꯁꯇꯤ ꯈꯔꯗꯤ ꯗꯥꯎꯟ ꯑꯣꯏꯌꯦꯕꯀꯣ ꯃꯥ ꯍꯩꯇ꯭ꯔꯁꯨ
ꯍꯣꯏ
ꯑꯗꯨ ꯉꯁꯤ
ꯔꯝꯅꯤ ꯑꯁ
ꯉꯁꯤ ꯑꯍꯤꯡꯗꯣ ꯉꯁꯤꯅ ꯃꯦꯁꯤꯒꯤ ꯃꯦꯁ ꯂꯩ ꯃꯦꯁ ꯑꯃ ꯈꯛꯇ ꯂꯩ ꯔꯦ ꯑꯗꯨꯗꯨꯗꯤ ꯀ꯭ꯋꯥꯇꯔ ꯐꯥꯏꯅꯦꯜ ꯀꯥꯈ꯭ꯔꯦ ꯑꯦ ꯇꯤꯝ ꯈꯛ ꯑꯣꯏꯈ꯭ꯔꯦ
ꯀ꯭ꯋꯥꯇꯔ ꯁꯥꯅꯈꯤꯅꯤꯀꯣ
ꯍꯣꯏ ꯀ꯭ꯋꯥꯇꯔ ꯁꯥꯅꯅꯤ ꯑꯗꯨꯒ ꯑꯁꯤ ꯃꯦꯁꯤ ꯈꯣꯏꯒꯤꯗꯤ ꯀ꯭ꯋꯥꯇꯔꯗꯗꯤ ꯆꯥꯟꯁ ꯂꯩꯈ꯭ꯔꯦ ꯃꯣꯏꯒꯤ ꯇꯤꯝꯗꯤ ꯈꯔ ꯁꯣꯟꯕꯅꯦ ꯀ꯭ꯋꯥꯇꯔ ꯃꯦꯠꯁꯗ ꯀ꯭ꯋꯥꯇꯔ ꯐꯥꯏꯅꯦꯜꯗ ꯈ꯭ꯋꯥꯏꯗꯒꯤ ꯐꯖꯒꯗꯧꯕꯗꯣ ꯐꯥꯔꯁ ꯃꯦꯁꯇꯣ ꯑꯗꯨꯅ ꯈ꯭ꯋꯥꯏꯗꯒꯤ ꯐꯖꯒꯅꯤ ꯅ ꯌꯦꯡꯉꯣ ꯐ꯭ꯔꯥꯟꯁꯒ ꯃꯣꯔꯣꯛꯀꯣꯗꯣ
ꯑꯣ ꯃꯣꯔꯣꯀꯣ
ꯍꯣꯢ ꯃꯣꯏ ꯃꯣꯔꯣꯀꯣꯁꯨ ꯃꯣꯔꯣꯀꯣꯁꯨ ꯄ꯭ꯂꯦꯗꯤ ꯌꯥꯢ ꯑꯗꯨꯕꯨ ꯃꯣꯏ ꯑꯅꯤ ꯇꯥꯕꯅꯦ ꯀ꯭ꯋꯥꯇꯔ ꯐꯥꯏꯅꯦꯜꯗ ꯐ꯭ꯔꯥꯟꯁꯨ ꯁꯤꯕꯒꯤ ꯆꯥꯟꯁ ꯂꯩꯌꯦ ꯃꯣꯔꯣꯀꯣꯁꯨ ꯁꯤꯕꯒꯤ ꯆꯥꯟꯁ ꯂꯩꯌꯦ ꯃꯣꯏꯅꯤꯗꯤ
ꯑꯣ ꯑꯁ ꯑꯗꯨꯗꯤ ꯌꯦꯡꯕ ꯇꯥꯔꯦ
ꯑꯗꯨꯕꯨ ꯇꯥꯏꯃꯤꯡꯗꯨꯀꯣ ꯌꯥꯝ ꯆꯥꯗꯤ ꯆꯥꯗꯦ ꯃꯔꯛ ꯃꯔꯛꯇꯗꯤ
ꯄꯨꯡ ꯀꯌꯥꯗ ꯑꯣꯏꯕ꯭ꯔ
ꯃꯣꯏꯒꯤꯗꯤ ꯁꯝꯊꯤꯡꯗ ꯑꯗꯨꯝꯗꯤ ꯂꯩꯗꯤ ꯂꯩꯔꯝꯒꯅꯤ
ꯑꯁ ꯇ꯭ꯋꯦꯞꯇꯤ ꯌꯥꯏꯑꯦꯗ ꯉꯥꯢꯕ ꯇꯥꯔꯦ
ꯑ ꯑꯦꯁ ꯀ꯭ꯋꯥꯇꯔꯗꯗꯤ ꯊꯦꯡꯔꯁꯨ ꯉꯟꯂꯁꯨ ꯀꫭ ꯑꯗꯨꯝ ꯉꯥꯏꯕ ꯇꯥꯔꯦ
ꯍꯣꯏ ꯅꯣꯏ ꯈꯨꯟꯒꯤ ꯑ ꯀꯔꯤ ꯍꯥꯏꯕ꯭ꯔ ꯍꯅꯨꯕ ꯍꯅꯨꯕꯤꯁꯤꯡꯁꯨ ꯂꯣꯏ ꯌꯦꯡꯕ꯭ꯔꯣ
ꯑꯗꯨ ꯑꯁ ꯃꯣꯏ ꯃꯦꯠꯁ ꯈꯨꯗꯤꯡ ꯃꯗꯤ ꯌꯦꯡꯗꯦ ꯑꯗꯨꯕꯨ ꯑꯁꯨꯃꯥꯏꯅ ꯉꯟ ꯉꯟꯅꯁꯨ ꯁꯥꯟꯅꯕ ꯂꯩꯌꯦꯅ ꯇꯦꯟ ꯊꯥꯔꯇꯤ ꯅꯥꯏꯟ ꯊꯥꯔꯇꯤꯒꯨꯝꯕ ꯁꯨꯝ ꯃꯔꯛ ꯑꯗꯨꯗꯤ ꯑꯗꯨꯒꯨꯝꯕꯗꯤ ꯌꯦꯡꯉꯦ ꯑꯗꯨꯕꯨ ꯉꯁꯤ ꯑꯍꯤꯡꯒꯤ ꯃꯦꯁꯗꯤ ꯆꯞ ꯆꯥꯔꯦꯕ ꯃꯤ ꯃꯌꯥꯝꯒꯤ